ꯍꯜꯂꯣ ꯑ ꯇꯥꯏꯌꯦ ꯇꯥꯏꯌꯦ ꯇꯥꯕ꯭ꯔꯣ
ꯇꯥꯏꯌꯦ ꯀꯩꯗꯧꯔꯤꯒꯦ
ꯁꯨꯝ ꯑꯩꯁꯦ ꯑꯁꯥꯐꯥꯎ ꯀꯣꯏꯊꯣꯛꯎꯁꯤꯔꯅ ꯇꯧꯔꯝꯃꯤꯅꯦ
ꯑꯣ ꯀꯩ ꯂꯝꯗꯅꯣ
ꯈꯪꯗꯦꯅꯦ ꯅꯝꯃꯅ ꯊꯝꯕꯥꯜ ꯌꯦꯡꯉꯨꯁꯤꯌꯦ
ꯑꯥ ꯆꯀ ꯏꯟꯖꯥꯡ ꯆꯥꯔꯒꯦ
ꯎꯝ ꯌꯦꯟꯖꯥꯡ ꯀꯩꯅꯣ ꯁꯥꯎꯤ ꯊꯣꯡꯉꯦ
ꯑꯣ ꯑꯩꯈꯣꯏ ꯉꯁꯤ ꯀꯩꯅꯣ ꯊꯣꯡꯉꯦ ꯑꯩꯁꯨ ꯁꯒ꯭ꯔꯤ ꯊꯣꯡꯉꯦ ꯆꯞ ꯃꯥꯟꯅꯩꯌꯦ
ꯑꯣ ꯁꯏꯒꯇꯩꯗꯤ
ꯀꯥꯡꯒꯧ ꯑꯃ ꯌꯥꯎꯔꯦ ꯑꯗꯨꯒ ꯕꯦꯂꯦꯟꯗ꯭ꯔꯤ ꯑꯃ ꯃꯦꯠꯂꯦ
ꯑꯣ
ꯕꯦꯂꯦꯟꯁꯨ ꯃꯦꯄ ꯍꯥꯎꯕꯅꯦ
ꯑꯩꯗꯤꯔ ꯎꯃꯣꯔꯣꯛꯀ ꯃꯦꯛꯄꯗ ꯌꯥꯝ ꯍꯥꯎꯋꯦ ꯍꯥꯏꯕ
ꯎꯝ ꯃꯅꯝ ꯅꯨꯡꯁꯤꯔꯒ ꯑꯁꯅꯦ ꯀꯩꯅꯣꯒꯤꯗꯣ ꯑꯩꯈꯣꯏ ꯃꯌꯥꯝ ꯆꯥꯕ ꯆꯠꯁꯦ ꯍꯥꯏꯅꯔꯤꯅꯦ
ꯆꯠꯂꯨꯁꯤꯗꯅ ꯑ ꯍꯧꯖꯤꯛ ꯀꯥꯟꯒꯤ ꯀꯣꯔꯤꯌꯥꯒꯤ ꯅꯣꯏꯒꯤ ꯀꯔꯤ ꯑꯃ ꯂꯩꯗꯥꯏꯅꯦ ꯀꯣꯔꯤꯌꯥꯒꯤ ꯑꯃ ꯂꯩꯕꯗꯣꯍꯦ
ꯑꯩ ꯑꯩ ꯈꯪꯗꯦ ꯑꯝꯇ ꯍꯥꯏꯔꯛꯑꯣ
ꯀꯣꯔꯤꯌꯥꯒꯤ ꯑꯃ ꯀꯣꯔꯤꯌꯥ ꯐꯨꯠ ꯁꯤ ꯐꯨꯠꯇꯣ
ꯁꯤ ꯑꯩ ꯈꯪꯗꯦ ꯑꯗꯨ ꯀꯥꯏ ꯋꯥꯏ ꯂꯩꯕꯅꯣ
ꯑꯗꯨꯕꯨꯗꯤ ꯑꯁꯃꯥꯏꯅ ꯂꯩꯌꯦꯕꯀꯣ ꯍꯥꯏꯗꯤ ꯆꯥꯕ ꯆꯠꯂꯨꯁꯦꯅ ꯍꯥꯏꯅꯕꯅꯦꯕ
ꯑꯥ ꯑꯗꯨ ꯆꯠꯁꯤ ꯀꯩꯩꯅꯣ
ꯃꯣꯏꯒꯤ ꯈꯖꯤꯡ ꯑꯗꯒꯤ ꯆꯨꯖꯥꯛ ꯑꯗꯒꯤ ꯋꯥꯏꯈꯨ ꯑꯣꯇꯣꯄꯥꯁ
ꯑꯣ ꯑꯣꯇꯣꯞꯄ ꯆꯥꯎꯕ꯭ꯔꯥ
ꯑꯥ ꯑꯣꯇꯣꯝꯄꯁ ꯃꯣꯏ ꯃꯌꯥꯝꯁꯦ ꯃꯤꯛꯁ ꯇꯧꯁꯟꯅꯗꯣꯏꯅꯦꯕ ꯈꯪꯕ꯭ꯔꯥ
ꯑꯥ
ꯑꯗꯨꯒ ꯄꯨꯂꯞ ꯃꯣꯏꯒꯤ ꯁꯤ ꯐꯨꯗꯀꯤ ꯃꯌꯥꯝꯗꯣ ꯄꯨꯟꯁꯤꯜꯂꯒ ꯃꯤꯛꯁ ꯇꯧꯁꯤꯜꯂꯒ ꯊꯣꯡꯕ ꯍꯥꯏꯇꯥꯔꯦ
ꯑꯣ ꯑꯗꯨꯗꯤ ꯍꯥꯎꯅꯤꯌꯦ ꯆꯠꯁꯦ ꯅꯣꯏ ꯅꯣꯏ ꯄꯨꯟꯕꯩꯗꯣ ꯍꯥꯏꯔꯛꯎ ꯀꯣ ꯑꯗꯣ ꯑꯩꯈꯣꯏ ꯁꯨꯇꯤ ꯇꯥꯏꯃꯤꯡꯗ ꯅꯠꯇꯗꯤ ꯌꯥꯔꯣꯏꯍꯦ
ꯁꯤ ꯇꯥꯏꯃꯤꯡ ꯁꯟꯗꯦ
ꯗꯦ ꯅꯠꯇꯗꯤ ꯌꯥꯔꯣꯏ
ꯑꯥ ꯍꯣꯏ ꯁꯟꯗꯦ ꯇꯧꯔꯁꯦ ꯑꯗꯨꯑꯣꯏꯗꯤ
ꯑꯣ ꯑꯩꯈꯣꯏ ꯉꯁꯤꯁꯦ ꯑꯩꯈꯣꯏꯒꯤ ꯄꯨꯟꯕ ꯇꯥꯏꯌꯦꯕꯀꯣ ꯏꯃꯥꯟꯅꯕꯤ ꯃꯌꯥꯝ ꯑꯗꯨꯒꯤ ꯑꯩꯈꯣꯏꯒꯤ ꯀꯥꯡꯥꯒꯤ ꯍꯧꯗꯣꯡꯅ ꯑꯗꯨꯅꯦ ꯈꯦꯆ ꯆꯥꯈꯤ ꯈꯦꯆ ꯆꯥꯕꯁꯨꯅꯦ ꯇꯧꯁꯦꯅ ꯍꯥꯏꯅꯗꯣꯏꯅꯦꯕ ꯑꯗꯨ ꯅꯣꯏ ꯌꯥꯎꯗ꯭ꯣꯏ ꯅꯠꯇ꯭ꯔꯣ
ꯌꯥꯑꯣꯗꯨꯅꯤ ꯌꯥꯑꯣꯗꯣꯏꯅꯤ
ꯑꯣ ꯌꯥꯎꯗꯦ ꯌꯥꯗꯦꯀꯣ ꯑꯝꯇ ꯍꯥꯏꯌꯨ ꯅꯣꯏꯒꯤ ꯅꯃꯥꯟꯅꯕꯤ ꯃꯌꯥꯝꯗꯣ
ꯕꯤ ꯃꯌꯥꯝ ꯍꯥꯏꯒꯦ ꯍꯥꯏꯕꯨꯗꯤ ꯍꯥꯏꯈ꯭ꯔꯕꯅꯤꯗ ꯑꯃꯨꯛꯀ ꯅꯛꯁꯤꯜꯂꯛꯀꯥꯟꯗ ꯑꯃꯨꯛ ꯍꯥꯏ ꯂꯣꯏꯔꯦ
ꯑꯣ
ꯇꯧꯕꯗꯤ ꯀꯗꯥꯏꯗ ꯇꯧꯗꯣꯔꯦ
ꯇꯧꯕꯁꯦ ꯏꯆꯦ ꯃꯉꯥ ꯂꯩꯃꯥ ꯍꯣꯏꯗ ꯅꯠꯇ꯭ꯔꯒꯅ ꯏꯆꯦ ꯑꯦꯂꯣꯔꯥ ꯍꯣꯏꯗ ꯇꯧꯒꯗꯧ ꯃꯥꯜꯂꯦ ꯑ ꯃꯐꯝ ꯃꯐꯝ ꯆꯥꯎꯕ ꯈꯔ ꯈꯜꯂꯒ ꯃꯤꯗꯨꯣ ꯌꯥꯝꯗꯣꯏꯅꯤꯅꯕ ꯑꯗꯨꯒ ꯑꯩꯈꯣꯏ ꯆꯠꯂꯁꯦ ꯀꯩꯅꯣ ꯊꯝꯕꯥꯜ ꯍꯐꯝꯝꯗꯁꯨ ꯑꯣꯏꯔꯁꯨ ꯆꯠꯂꯁꯦ ꯅꯨꯃꯤꯠꯇꯨꯗ ꯄꯨꯜꯂꯃꯤꯅꯥ
ꯆꯠꯂꯁꯤ ꯆꯠꯂꯁꯤ
ꯊꯝꯕꯥꯜꯒ ꯍꯦꯛꯑꯒ ꯍꯧꯖꯤꯛ ꯈꯨꯗꯛꯇꯒ ꯍꯦꯛꯑꯒ ꯊꯝꯆꯦꯠꯀ ꯆꯥꯕꯗꯣ ꯍꯥꯎꯕꯒꯤꯀꯣ
ꯑꯥ ꯍꯥꯎꯋꯦ ꯊꯨꯝꯃꯦ ꯍꯥꯏꯕ ꯑꯗꯣ ꯐ꯭ꯔꯦꯁꯀ ꯑꯣꯏꯔ ꯒꯅꯦ ꯌꯥꯝ ꯍꯥꯎꯋꯦ ꯈꯪꯗꯦ ꯂꯩꯔꯒ ꯆꯥꯕꯒꯅꯦ
ꯑꯥ ꯃꯥꯟꯅꯗꯦꯕꯅꯦ ꯍꯥꯏꯕ ꯑꯗꯣ ꯃꯣꯏ ꯍꯧꯖꯤꯛ ꯈꯨꯗꯛꯇ ꯍꯦꯛꯄꯒ ꯍꯧꯖꯤꯛ ꯌꯣꯂꯛꯄꯁꯤꯒꯗꯤ ꯊꯤ ꯈꯦꯠꯅꯕꯅꯤꯕ ꯊꯨꯝꯕ ꯑꯃ ꯌꯥꯎꯕꯅꯤꯕꯣ
ꯎꯝ
ꯑꯣ ꯅꯣꯏ ꯂꯩꯁꯥꯕꯤꯈꯩꯁꯨ ꯍꯥꯏꯔꯣ ꯑꯥ ꯂꯩꯁꯥꯕꯤ ꯀꯌꯥꯅꯣ ꯑꯣ ꯃꯁꯤꯡꯗꯣ ꯍꯥꯏꯔꯛꯑꯣ ꯑꯗꯨꯒ ꯑꯦ ꯃꯤ ꯑꯁꯨꯛ ꯌꯥꯎꯅꯤꯗꯣ ꯍꯥꯏꯔꯛꯑꯒ ꯀꯩꯅꯣ ꯇꯧꯗꯣꯏꯅꯤꯅ
ꯑꯥ ꯍꯣꯏ ꯑꯗꯨꯕꯨꯗꯤ ꯍꯥꯏꯩꯅꯔꯁꯤꯅ ꯁꯥꯕꯤ ꯃꯁꯤꯡꯗꯣ ꯑꯗꯨꯒ ꯈꯦꯁꯤ ꯆꯥꯟꯅꯔꯁꯤ ꯀꯩ ꯃꯔꯣꯏ ꯊꯣꯡꯕ ꯍꯩꯕ ꯅꯝꯃꯨ ꯍꯣꯏ
ꯊꯣꯕꯕꯨ ꯀꯩꯅꯣ ꯍꯥꯏ
ꯊꯣꯡ ꯀꯦ ꯑꯝꯇ ꯍꯥꯏꯔꯛꯑꯣꯅꯦ
ꯑꯩꯈꯣꯏꯗꯤ ꯃꯔꯣꯏꯁꯦ ꯍꯥꯟꯅ ꯐꯨꯠꯇꯣꯛꯑꯦ
ꯈꯨꯇꯣꯡ ꯈꯨꯁꯨꯣꯡ ꯃꯥꯟꯅꯗ ꯑꯃꯒ ꯑꯃꯒ
ꯑꯥ ꯃꯥꯟꯅꯗꯤꯌꯦ ꯑꯩꯈꯣꯏꯗꯤ ꯃꯔꯣꯏꯁꯅ ꯐꯨꯊꯣꯛꯑꯒ ꯃꯍꯤꯁꯦ ꯂꯧꯊꯣꯛꯑꯦꯗꯅ ꯂꯩ ꯂꯩ ꯑꯗꯣ ꯃꯔꯣꯏꯁꯦ ꯍꯥꯟꯅ ꯐꯨꯠꯇꯣꯛꯑꯅꯤ ꯑꯗꯨꯒ ꯃꯍꯤ ꯂꯧꯊꯣꯛꯑꯦꯗꯅ ꯑꯗꯨꯒ ꯑꯩꯈꯣꯏꯒꯤ ꯊꯥꯎ ꯉꯧꯕ ꯀꯩꯀꯥ ꯇꯧꯕꯗꯣ ꯕꯣꯔꯤꯁꯦ ꯇꯥꯎꯊꯣꯛꯑꯅꯤ ꯃꯣꯔ ꯃꯣꯔ ꯇꯦꯛꯄ ꯀꯩꯀꯥ ꯈꯥꯏꯖꯤꯜꯂ ꯊꯣꯡꯕꯗꯣ ꯑꯗꯨ ꯊꯣꯡꯉꯤ ꯇꯧꯋꯦ ꯅꯣꯏꯒ ꯑꯩꯈꯒ ꯃꯥꯟꯅꯗꯕꯔꯣꯄꯊꯣ
ꯃꯥꯟꯅꯗꯦ ꯑꯩꯅ ꯁꯨꯝ ꯍꯪꯕꯗꯅꯦ ꯃꯔꯣꯏ ꯊꯣꯡꯕꯁꯦ ꯃꯥꯟꯅꯗꯦꯕ ꯍꯥꯏꯕꯗꯤ ꯊꯣꯡꯕꯗꯣ ꯃꯑꯣꯡꯗꯣ ꯍꯥꯏꯐꯦꯠ ꯍꯥꯏꯔꯕ ꯃꯥꯒꯤ ꯇꯥꯏꯃꯤꯡꯗ ꯕꯣꯗꯤ ꯍꯥꯞꯄ ꯑꯗꯒꯤ ꯒꯤ ꯊꯥꯡꯖꯤꯡ ꯍꯥꯞꯄꯗꯣ ꯀꯔꯝꯕ ꯀꯔꯝꯕ ꯇꯥꯏꯃꯤꯡꯗ ꯍꯥꯞꯀꯦꯕ
ꯑꯗꯣ ꯑꯩꯈꯣꯏꯗꯤ ꯕꯣꯁꯤ ꯊꯥꯎꯁꯨ ꯕꯣꯔꯤꯁꯦ ꯊꯛ ꯀꯩꯅꯣꯁꯦ ꯃꯔꯣꯏꯁꯦ ꯐꯨꯠꯇꯣꯛꯑꯦꯗꯅ ꯃꯅ ꯑꯣꯕꯨꯠꯇꯕ ꯃ ꯃꯇꯨꯡꯗ ꯑꯩꯈꯣꯏꯒꯤ ꯆꯅꯝ ꯇꯤꯜꯍꯧ ꯀꯩꯀꯥꯁꯦ ꯁ ꯊꯥꯎ ꯉꯧꯔꯅꯤ ꯑꯗꯨꯒ ꯃꯔꯣꯏꯗꯤ ꯍꯥꯞꯆꯤꯜꯂꯅꯤ ꯑꯗꯨꯒ ꯑꯂꯨ ꯈꯔ ꯍꯥꯞꯆꯤꯜꯂꯅꯤ ꯈꯤꯇꯪ ꯁꯧꯒꯠꯂꯛꯄꯒꯤꯗꯨꯗ ꯈꯔ ꯂꯣꯏꯔꯝꯗꯥꯏ ꯑꯗꯨꯗꯥꯋꯥꯏꯗꯣ ꯑꯗ ꯊꯥꯡꯖꯤꯡꯁꯥꯡ ꯀꯟꯕꯗꯤ ꯍꯥꯎꯇꯕꯅꯦꯕ ꯈꯪꯉꯕ ꯊꯥꯡꯖꯤꯡꯗꯣ ꯑꯃꯨꯛ ꯍꯥꯞꯆꯤꯜꯂꯅꯤ ꯑꯗꯨ ꯍꯥꯞꯆꯤꯜꯂꯕ ꯃꯇꯨꯡꯗ ꯑꯃꯨꯛ ꯕꯣꯔꯤꯗꯣ ꯀꯥꯏꯗꯅꯕ ꯂꯣꯏꯔꯝꯗꯥꯏꯗ ꯊꯥꯛꯇ꯭ꯣꯏꯕ ꯕꯣꯔꯤꯗꯨꯅ
ꯑꯣ ꯑꯣ ꯕꯣꯔꯤꯁꯦ ꯃꯩꯇꯩ ꯕꯣꯔꯤꯅ ꯍꯧꯔꯣ ꯅꯠꯇ꯭ꯔꯒꯅ ꯗꯨꯀꯥꯟ ꯌꯣꯟꯕ
ꯗꯨꯀꯥꯟ ꯌꯣꯟꯕ ꯁꯥꯕꯔꯤꯗꯨ ꯅꯠꯇꯕꯤ ꯃꯩꯇꯩ ꯕꯣꯔꯤ ꯍꯥꯎꯕꯅꯦ ꯅꯣꯏꯁꯨ ꯈꯤꯇꯪ ꯊꯣꯡꯉꯒ ꯌꯦꯡꯉꯣ ꯑꯗꯨꯃꯥꯏ ꯍꯣꯏ ꯑꯗꯨꯕꯨꯗꯤ ꯅꯣꯏ ꯈꯨꯊꯣꯡꯉꯒ ꯑꯩꯈꯣꯏ
ꯃꯥꯟꯅꯗꯦ ꯍꯥꯏꯕ ꯑꯗꯨꯅꯦ ꯑꯃꯒ ꯑꯃꯒꯅꯦ ꯃꯤ ꯃꯤꯒꯤ ꯀꯩꯅꯣꯅꯦꯕ ꯍꯥꯎꯕꯗꯤ ꯂꯣꯏ ꯍꯥꯎꯋꯅꯤ ꯃꯔꯣꯏ ꯊꯣꯡꯕ ꯍꯥꯏꯔꯗꯤ ꯑꯗꯨꯝ ꯍꯥꯎꯔꯦ ꯃꯆꯟꯕꯨꯣ ꯁꯨꯔꯗꯤ ꯅꯠꯇ꯭ꯔꯥꯆꯟ ꯁꯨꯅ ꯐꯖꯅ ꯈꯨ ꯊꯣꯡꯕꯤꯔꯗꯤ ꯈꯨꯊꯣꯡ ꯃꯥꯟꯅꯗ꯭ꯔꯁꯨ ꯂꯣꯏ ꯍꯥꯎꯔꯤꯅꯦ ꯍꯥꯏꯕ ꯃꯤ ꯃꯤ ꯈꯨꯇꯣꯡ ꯄꯥꯝꯖꯩꯕ ꯈꯨꯇꯣꯡ ꯊꯣꯡꯖ ꯋꯥꯅꯦꯕ ꯑꯗꯣ ꯃꯔꯨꯞ ꯊꯣꯡꯕꯁꯦ ꯀꯩꯅꯣꯒ ꯍꯥꯞꯅꯕ꯭ꯔꯣ
ꯁꯪꯒꯣꯝ
ꯃꯀꯩ ꯃꯔꯣꯏ ꯊꯣꯡꯕꯗ
ꯑꯥ
ꯍꯥꯞꯇꯦ ꯑꯩꯈꯣꯏꯗꯤ ꯁꯪꯒꯣꯝ ꯍꯥꯞꯇꯦ
ꯑꯣ ꯍꯥꯞꯅꯗꯦ ꯑꯩ ꯁꯨꯝ ꯍꯪꯉꯤꯅꯦ ꯍꯥꯞꯅꯕ꯭ꯔꯅ
ꯑ ꯍꯥꯞꯇꯦ ꯁꯪꯒꯣꯝ ꯍꯥꯞꯇꯦ ꯑꯩꯈꯣꯏꯗꯤ ꯎꯇꯤ ꯊꯣꯡꯕꯗꯕꯨꯗꯤ ꯍꯥꯞꯄꯤꯀꯣ
ꯑꯥ ꯎꯇꯤꯁꯤꯁꯨ ꯃꯥꯟꯅꯗꯕ꯭ꯔꯥ ꯎꯇꯤꯁꯤꯁꯨ ꯃꯥꯟꯅꯗꯕ꯭ꯔꯥ ꯑꯗꯩ ꯑꯁꯪꯕ ꯔꯦꯠ ꯃꯆꯨ
ꯑꯥ ꯃꯥꯟꯅꯗꯦ ꯑꯩꯈꯣꯏꯒꯤꯅꯦ ꯎꯗꯤ ꯊꯣꯡꯕꯅ ꯁꯪꯒꯣꯝ ꯍꯥꯞꯄꯁꯦ ꯑꯣꯏꯅꯝꯕ ꯑꯝꯨ ꯌꯥꯎꯕꯅꯦ
ꯅꯪ ꯀꯔꯤ ꯅꯪ ꯍꯧꯖꯤꯛ ꯀꯣꯏꯕ ꯆꯠꯄꯒꯤ ꯂꯣꯏꯁꯤꯜꯂꯤꯔ
ꯅꯣꯏꯁꯟꯗ꯭ꯔꯤꯗꯪ ꯉꯥꯏꯍꯥꯛ ꯋꯥꯠꯂꯤꯌꯦ ꯅꯨꯡꯁꯥ ꯈꯔ ꯏꯪꯊꯔꯀꯥꯟꯗ
ꯑꯣ
ꯉꯥꯏꯍꯥꯛꯇꯪ ꯂꯩꯈꯤꯅꯤ ꯊꯝꯕꯥꯜ ꯌꯦꯡꯉꯨꯁꯤ
ꯑꯣ ꯌꯦꯡꯉꯣ ꯑꯩꯈꯣꯏꯁꯨ ꯉꯁꯤꯕꯨꯗꯤ ꯐꯔꯛ ꯇꯥꯅꯤ ꯑꯩꯈꯣꯏ ꯃꯌꯥꯝ ꯏꯆꯦ ꯃꯌꯥꯝ ꯄꯨꯟꯕꯅꯤꯅ ꯅꯣꯏ ꯍꯥꯟꯅ ꯌꯦꯡꯊꯣꯛꯎꯨꯔꯣ ꯂꯝꯗꯣ ꯐꯖꯩ ꯐꯖꯗꯦ ꯑꯗꯣ ꯍꯥꯏꯔꯛꯑꯣ ꯑꯥ ꯍꯣꯏ ꯊꯝꯆꯤꯠꯀ ꯀꯌꯥꯝ ꯄꯥꯜꯍꯧꯋꯤ ꯊꯝꯕꯥꯜꯒ ꯀꯌꯥꯝ ꯄꯥꯜꯍꯧꯏꯤ
ꯎꯝ ꯍꯥꯏꯔꯛꯀꯦ ꯍꯥꯏꯔꯛꯀꯦ ꯃꯣꯏ ꯃꯐꯝꯗ ꯌꯣꯟꯗꯤ ꯌꯣꯟꯕꯅꯤ ꯖꯒꯥ ꯃꯐꯝ
ꯑꯣ ꯕꯥꯝꯗꯤꯌꯥꯔꯒꯤꯗ ꯕꯥꯝꯗꯤꯌꯥꯔꯣꯝꯒꯤꯗ ꯍꯥꯏꯌꯦ ꯃꯐꯝ ꯂꯝ ꯂꯩꯗꯅ ꯑꯁꯤꯒꯤ ꯘꯔꯤ ꯃꯥꯂꯣꯝ ꯉꯁꯥꯏꯒꯤ ꯌꯨꯅꯥꯀꯣ ꯁ꯭ꯀꯨꯜ ꯂꯩꯕꯗꯣ ꯌꯨꯅꯥꯀ ꯑꯣ ꯁ꯭ꯀꯨꯜꯗꯩ ꯍꯥꯏꯖꯟꯗꯣꯏꯕ
ꯑꯗꯨꯗꯤ ꯅꯛꯏꯅ
ꯑꯥ
ꯑꯗꯣ ꯍꯧꯖꯤꯛꯀꯥꯟꯒꯤ ꯑꯃ ꯊꯣꯡꯒ ꯁꯥꯔꯒ ꯀꯩꯅꯣꯒ ꯐ꯭ꯂꯦꯛꯀ ꯃꯌꯥꯝ ꯌꯨꯡꯕꯗꯨꯣ ꯅꯠꯇ꯭ꯔꯣ
ꯍꯣꯏ ꯊꯣꯡ ꯁꯥꯕꯁꯦ ꯑꯅꯤ ꯑꯍꯨꯝ ꯑꯗꯨꯝ ꯂꯩꯕꯁꯨ ꯌꯥꯎꯋꯦ ꯑꯗꯨꯒ ꯍꯧꯖꯤꯛꯀꯤꯁꯤꯅ ꯐꯤꯖꯪꯒ ꯈꯜꯂꯒ ꯊꯝꯕꯗꯣ
ꯎꯝ
ꯑꯗꯨꯗ ꯑꯣꯏꯗꯣꯏꯕ ꯑꯗꯣ ꯃꯣꯏ ꯄꯨꯡꯗꯣ ꯅꯨꯃꯤꯠ ꯇꯥ ꯑꯃꯃꯐꯥꯎ ꯑꯗꯨꯝ ꯇꯧꯋꯦ ꯍꯥꯏꯌꯦꯕ
ꯑꯥ
ꯑꯗꯨꯝ ꯃꯩꯒ ꯊꯥꯜꯂꯒ ꯅꯨꯡꯗꯥꯡꯗꯒ ꯑꯗꯨꯝ ꯐꯣꯇꯣ ꯀꯥꯞꯅꯩ ꯍꯥꯏꯌꯦ ꯃꯤ ꯂꯩꯁꯥꯕꯤꯁꯤꯡ
ꯑꯣ
ꯑꯣꯅ ꯑꯣꯅ ꯑꯗꯨꯅꯗꯤ ꯐ ꯐꯣꯇꯣ ꯀꯩꯅꯣ ꯅꯣꯏꯗꯤ ꯐꯣꯟꯗ ꯑꯣꯏꯅ ꯀꯥꯞꯇꯣꯏꯉꯣ ꯅ ꯐꯣꯇꯣꯗꯤ
ꯑꯥ
ꯎ
ꯊ ꯀꯥꯞꯇꯅꯦ
ꯎꯝ ꯑꯁ ꯈꯪꯗꯦꯗ ꯑꯩꯈꯣꯏꯗꯤ ꯅꯪꯗꯤ ꯂꯝ ꯑꯥ ꯃꯄꯥꯟ ꯂꯝꯒꯗꯤ ꯆꯠꯂꯝꯒꯦꯔ ꯑꯩꯗꯤ ꯌꯥꯝ ꯆꯠꯂꯛꯑꯦꯗ ꯑꯩꯈꯣꯏꯗꯤ ꯂꯝ ꯇꯔꯦꯠ ꯅꯤꯄꯥꯟꯃꯨꯛ ꯆꯠꯂꯦ ꯑꯩꯈꯣꯏ ꯗꯦꯜꯂꯤꯁꯨ ꯆꯠꯂꯨꯔꯦ ꯋꯦꯁ ꯕꯦꯡꯒꯣꯜ ꯆꯠꯂꯨꯔꯦ ꯑꯗꯨꯒ ꯌꯨ ꯆꯠꯂꯨꯔꯦ ꯆꯦꯟꯅꯥꯏ ꯆꯠꯂꯨꯔꯦ ꯑꯥ ꯅꯨꯡꯉꯥꯏꯌꯦꯦ ꯁꯃꯨꯗ꯭ꯔꯒ ꯆꯠꯂꯛꯦ ꯏꯕꯦꯝꯃꯨꯛꯈꯣꯏꯗꯤ
ꯁꯃꯨꯗ꯭ꯔꯒ ꯆꯠꯂꯛꯑꯦ ꯅꯨꯡꯉꯥꯏꯔꯦ
ꯍꯧꯖꯤꯛꯇꯤ ꯆꯠꯀꯦꯔ ꯐꯪꯉꯔꯣꯏ
ꯎꯝ
ꯑꯗꯩ ꯁꯃꯨꯗ꯭ꯔꯗꯒꯤ ꯑꯩꯈꯣꯏꯒꯤ ꯀꯣꯡꯒ꯭ꯔꯦꯡ ꯇꯪꯈꯥꯏ ꯑꯩꯈꯣꯏꯒꯤ ꯃꯀꯨꯗꯣ ꯃꯤꯒꯤꯗꯤ ꯂꯤꯛ ꯀ ꯌꯥꯝ ꯁꯥꯟꯅꯩꯅ ꯑꯗꯨꯒꯨꯝꯕ ꯗꯦꯀꯣꯔꯦꯁꯟ ꯌꯥꯝ ꯁꯦꯝꯕ ꯄꯣꯠ ꯇꯣ ꯑ ꯁꯨꯡꯈꯥꯏꯂ ꯃꯨ ꯆ ꯀꯥꯏꯗ ꯑꯣꯏꯖꯥꯅꯣꯅꯅꯥ ꯃꯣꯏꯁꯤꯦꯔꯩꯗ ꯄꯨꯊꯛ ꯏꯔꯩꯗ ꯆꯦꯟꯈꯠꯂꯛꯑꯦꯕ ꯍꯥꯏ꯭ꯔꯥ ꯍꯧꯖꯤꯛꯀꯤ ꯀꯀꯨ ꯃꯌꯥꯝꯗꯣ ꯑꯁ ꯑꯩꯁꯨ ꯃꯌꯥꯝ ꯈꯨꯜꯂꯛꯑꯦꯕꯣ
ꯑꯣ ꯃꯣꯏꯒꯤ ꯀꯣꯡꯒ꯭ꯔꯦꯡꯗꯣ
ꯑꯥ ꯀꯣꯡꯒ꯭ꯔꯦꯝꯒꯤ ꯑꯩꯈꯣꯏ ꯇꯪꯈꯥꯏ ꯇꯪꯈꯥꯏ ꯇꯥꯕꯤꯗꯣ ꯑꯗꯨꯒ ꯀꯩꯅꯣꯒꯁꯦ ꯉꯁꯥꯏꯗꯤ ꯏꯁꯤꯡꯒ ꯁꯃꯨꯗ꯭ꯔ ꯏꯁꯤꯡꯒ ꯕꯣꯠꯀꯟꯗꯒ ꯍꯥꯜꯂꯒ ꯄꯣꯔꯛꯏ ꯏꯕꯦꯝ ꯎꯝ
ꯇꯕ꯭ꯔꯣꯁꯤꯒ
ꯃꯅꯗꯤ ꯍꯦ ꯃꯣꯏꯗꯤ ꯊꯨꯝꯒꯤ ꯁꯔꯨꯛꯅꯦ ꯊꯨꯝ ꯌꯥꯛꯏꯅꯦ ꯑꯗꯨꯅ ꯍꯧꯖꯤꯛꯁꯦ ꯑꯩ ꯑꯩꯁꯦ ꯗ꯭ꯔꯦꯁꯁꯦ ꯄꯨꯗꯅ ꯆꯠꯂꯦꯕ ꯅꯨꯃꯤꯠꯇꯣ ꯑꯩꯈꯣꯏ ꯆꯠꯄ ꯁꯃꯨꯗ꯭ꯔ ꯆꯠꯄꯗꯣ ꯑꯗꯨꯒꯅꯦ ꯑꯩꯅ ꯍꯥꯏꯕ ꯁꯥꯔ ꯑꯩꯈꯣꯏꯗꯤ ꯁꯨꯃꯥꯏꯅ ꯁꯥ ꯗ꯭ꯔꯦꯁꯐꯧꯗꯤꯤ ꯀꯃꯥꯏꯅ ꯇꯧꯗꯣꯏꯅꯣꯅ ꯑꯣ ꯉꯥꯛꯇꯪ ꯂꯩꯔꯛ ꯀꯪꯒꯅꯤ ꯍꯥꯏꯔꯦ ꯑꯩꯈꯣꯏꯁꯦ ꯂꯨꯞꯄ ꯌꯥꯕ ꯂꯨꯞꯄꯦ ꯅꯨꯡꯁꯥꯁꯨ ꯑꯗꯨꯝ ꯁꯥꯏꯌꯦ ꯉꯥꯛꯇ ꯂꯩꯔ ꯑꯗꯨꯝ ꯀꯪꯈ꯭ꯔꯦ ꯄꯨꯛꯀꯥꯟ ꯀꯪꯉꯦ ꯌꯥꯝ ꯊꯨꯅ ꯀꯪꯉꯦꯕ ꯊꯨꯝꯒꯤ ꯁꯔꯨꯛ ꯌꯥꯎꯕꯒꯤ ꯑꯥ ꯁꯥꯔꯤꯕꯒꯤ ꯆꯥꯡꯁꯨ ꯑꯗꯨꯒ ꯊꯨꯝꯒꯤ ꯁꯔꯨꯛꯁꯨ ꯌꯥꯎꯕ ꯃꯤꯠꯀ ꯄꯥꯡꯊꯣꯛ ꯌꯥꯄꯗꯤ ꯊꯨꯞꯄꯅꯩꯕꯦꯝꯕ ꯏꯁꯤꯡ ꯃꯅꯨꯡꯗꯒ
ꯑꯣ ꯊꯨꯝꯍꯤ ꯆꯦꯟꯕꯗ
ꯑꯥ ꯊꯨꯝꯍꯤ ꯆꯦꯟꯕꯒꯦ
ꯎꯝ
ꯅꯨꯡꯗꯥꯡꯒꯤ ꯏꯟꯁꯥꯡꯗꯤ ꯀꯩ ꯇꯧꯗꯣꯔꯦ
ꯍꯟꯗꯥꯛ ꯌꯦꯦꯟꯁꯥꯡꯁ ꯈꯪꯗꯦ ꯀꯩ ꯇꯧꯁꯤꯒꯦ ꯈꯜꯂꯤꯅꯦ ꯍꯟꯖꯥꯡ ꯆꯞ ꯆꯥꯕꯤ ꯂꯩꯇ꯭ꯔꯤ
ꯑꯣ ꯍꯧꯖꯤꯛꯇꯤ ꯁꯥꯕꯅꯤꯅ ꯑꯆꯝꯕꯅꯁꯨ ꯍꯥꯎꯋꯤꯗ ꯅꯠꯇ꯭ꯔꯥ
ꯎꯝꯆꯨꯝꯕ ꯍꯥꯎꯋꯦ ꯁꯧꯒ꯭ꯔꯤ ꯏꯍꯥꯎ ꯍꯥꯎꯋꯦ ꯁꯧꯒ꯭ꯔꯤ ꯑꯃꯒ ꯄꯥꯛꯅꯝ ꯑꯃꯒ ꯇꯧꯔꯒꯅꯦ ꯑꯗꯨꯝ
ꯍ
ꯍꯣꯏ ꯀꯩꯅꯣ ꯇꯧꯊꯣꯛꯑꯣꯒꯦ ꯑꯩꯁꯨ ꯂꯣꯏꯁꯟꯅꯕ ꯇꯧꯔꯨꯈꯤꯒꯦ
ꯑꯗꯨꯗꯤ ꯂꯣꯏꯁꯤꯜꯂꯣ ꯂꯣꯏꯁꯤꯜꯂꯣ ꯑꯗꯨ ꯃꯔꯛ ꯃꯔꯛꯇ ꯑꯗꯨꯝ ꯄꯥꯎ ꯍꯧꯥꯎꯅꯁꯤꯀꯣ ꯍꯣ ꯍꯣ ꯍꯣꯏ ꯑꯣ ꯊꯝꯃꯣ ꯊꯝꯃ ꯎꯝꯝ ꯎꯝ ꯆ
ꯈ